ꯍꯜꯂꯣ ꯅꯨꯡꯉꯥꯏꯖꯔꯤ ꯏꯆꯟ
ꯑꯩꯁꯦ ꯗꯥꯗꯥꯗꯥ ꯀꯣꯜ ꯇꯧꯔꯛ ꯇꯧꯗꯕꯥ ꯀꯨꯏꯔꯦꯅ ꯇꯧꯖꯔꯛꯄꯅꯦꯕꯀꯣ
ꯑꯣ ꯀꯨꯏꯔꯅꯦ ꯋꯥꯔꯤ ꯁꯥꯥꯏꯒꯗꯕ
ꯃꯥꯅꯦ ꯆꯥꯛ ꯏꯁꯤꯡꯒꯗꯤ ꯆꯥꯕꯤꯕꯣ
ꯆꯥꯛ ꯆꯥꯔꯦ
ꯎꯝ ꯀꯌꯥꯝ ꯃꯊꯦꯜ ꯆꯥꯕꯤꯔꯒꯦ
ꯁꯤꯒꯤ ꯃꯊꯦꯜꯗꯣ ꯀꯩꯅꯣ ꯆꯠ ꯃꯥꯜꯂꯦ ꯀꯔꯤ ꯀꯔꯤ ꯍꯋꯥꯏ ꯑꯃ ꯀꯥꯡꯇꯛ ꯇꯣ ꯈꯪꯕ꯭ꯔꯥ ꯑꯗꯨꯒꯥ ꯉꯥ ꯑꯌꯥꯏꯕ ꯈꯔ ꯊꯥꯛꯑꯒ ꯁꯣꯛ ꯇꯧꯔ ꯆꯥꯏ ꯍꯥꯎꯔꯦ ꯍꯥꯎꯦ ꯅꯪꯗꯤ ꯆꯥꯔꯕꯣ
ꯑꯩꯁꯨ ꯆꯥꯔꯦ
ꯀꯔꯤ ꯏꯟꯖꯥꯡ ꯆꯥꯔꯕ
ꯀꯩꯅꯣ ꯇꯧꯋꯦ ꯁꯧꯒ꯭ꯔꯤ ꯊꯣꯡꯉꯦ ꯑꯗꯨꯗꯨꯒ ꯑꯩꯈꯣꯏꯒꯤ ꯎꯁꯣꯏꯗꯣ
ꯑꯥ
ꯀꯥꯡꯁꯨ ꯇꯧꯔꯦ ꯑꯗꯨꯒ ꯆꯥꯔꯦ
ꯑꯣ ꯀꯅꯥꯟ ꯊꯣꯡꯉꯤꯅꯣ
ꯑꯣ ꯑꯩ ꯏꯅꯥꯎ ꯅꯨꯄꯤꯅ ꯊꯣꯡꯉꯦ
ꯏꯅꯥꯎꯄꯤꯅ
ꯎꯝ
ꯑꯦ ꯅꯅꯥꯎ ꯅꯨꯄꯤꯗꯣ ꯀꯂꯥꯁ ꯀꯌꯥ ꯀꯥꯔꯒꯦ
ꯍꯟꯗꯛ ꯑꯩꯏꯠ ꯀꯥꯕꯅꯦꯕ ꯕ
ꯑꯣ
ꯑꯩꯅ ꯗꯗꯥꯗ ꯀꯣꯜ ꯇꯧꯖꯔꯛꯏꯁꯦ ꯑꯩꯁꯦ ꯍꯟꯗꯛ ꯌꯨꯝꯗ ꯊꯣꯂꯛꯀꯗꯕꯅꯦꯕ ꯑꯗ ꯑꯩ ꯈꯣꯏ ꯃꯅꯤꯄꯨꯔꯗ ꯁꯨꯝ ꯀꯣꯏꯕ ꯅꯨꯡꯉꯥꯏꯕ ꯃꯐꯝꯁꯦ ꯍꯪꯖꯒꯦꯅ ꯇꯧꯖꯔꯛꯄꯅꯦꯕꯀꯣ
ꯑꯥ
ꯑꯗꯣ ꯃꯅꯤꯄꯨꯔꯗ ꯑꯩꯅ ꯁꯨꯝ ꯇꯥꯖꯕꯗ ꯂꯣꯛꯇꯥꯛꯁꯦ ꯌꯥꯝ ꯅꯨꯡꯉꯥꯏ ꯇꯥꯖꯕꯀꯣ ꯑꯗꯨ ꯀꯃꯥꯏ ꯇꯧꯒꯦ ꯍꯥꯏ ꯍꯥꯏꯕꯦꯠ ꯍꯥꯏꯕꯤꯔꯛꯑꯣꯅꯦ ꯗꯗꯥꯅ
ꯂꯣꯛꯇꯥꯛ ꯀꯤꯖꯦ ꯑ-ꯂꯣꯛꯇꯥꯛ ꯆꯠꯐꯝꯁꯦ ꯍꯥꯏꯗꯤ ꯃꯐꯝꯕꯨꯗꯤ ꯀꯣꯏꯕꯝꯕꯨꯗꯤ ꯃꯌꯥꯝ ꯂꯩꯀꯣ ꯂꯣꯛꯇꯥꯛꯇ ꯍꯥꯏꯗꯤ ꯈꯣꯏꯒꯤ ꯍꯦꯛ ꯆꯪꯈꯤꯕꯩꯗ ꯁꯦꯟꯗ꯭ꯔꯥ ꯂꯩꯅꯤꯗꯅ ꯍꯦ- ꯁꯦꯟꯗ꯭ꯔꯥꯒꯤꯗꯨꯗ ꯑꯈꯣꯏꯒꯤ ꯑꯗꯨꯝ ꯅꯨꯡꯁꯤꯠ ꯅꯨꯡꯁꯥ ꯌꯥꯝ ꯀꯩꯅ ꯇꯧꯕꯅꯦꯕ ꯅꯨꯡꯁꯤꯠ ꯑꯪꯌꯤꯡꯕ ꯌꯥꯝ ꯁꯤꯠꯄꯅꯦꯕ ꯑꯗꯨ ꯃꯐꯝꯗꯣ
ꯎꯨꯝ
ꯌꯨꯝ ꯃꯌꯥꯝ ꯂꯩꯔꯝꯒꯅꯤ ꯑꯗ ꯃꯣꯏꯒꯤ ꯅꯥꯀꯟꯗ ꯏꯁꯇ꯭ꯔꯤꯠ ꯀꯩꯅꯣ ꯐꯝꯕ ꯈꯣꯠꯄ ꯃꯌꯥꯝ ꯂꯩꯕꯅꯦꯕꯀꯣ
ꯎꯨꯝ
ꯑꯗꯨ ꯆꯪꯉꯅꯤ ꯑꯗꯨ ꯍꯦꯛ ꯆꯪꯕꯗꯩꯗꯤ ꯑꯗꯩꯗꯤ ꯑꯈꯣꯏꯅ ꯕꯣꯠ ꯇꯣꯡꯕ ꯌꯥꯏꯕꯀꯣ ꯕꯣꯠ ꯇꯣꯡꯉꯒ ꯀꯩꯅꯣ ꯆꯠꯇꯣꯏꯅꯦꯕ ꯑꯩꯈꯣꯏꯒꯤ ꯑ-ꯃꯅꯨꯡ ꯀꯣꯏꯕ ꯃꯅꯨꯡ ꯑꯗꯩ ꯈꯣꯏ ꯐꯨꯝꯗꯤꯒꯨꯝꯕ ꯂꯩꯗꯅ
ꯎꯨꯝ
ꯃꯌꯥꯝ ꯂꯩ-ꯑ- ꯑꯗꯨꯝꯕ ꯌꯦꯡꯕ ꯆꯪꯉꯅꯤ ꯑꯩꯗꯨꯗ ꯑꯝꯃꯣ ꯀꯃꯥꯏ ꯇꯧꯒꯦꯗ ꯑꯩꯈꯣꯏꯒꯤ ꯍꯧꯖꯤ-ꯑꯩꯈꯣꯏ ꯍꯧꯖꯤꯛ ꯒꯥꯟꯖꯤ ꯀꯩꯅꯣ ꯇꯧꯈꯠꯂꯦ ꯍꯥꯏꯇꯥꯔꯦ ꯑ-ꯑꯩꯈꯣꯏꯒꯤ ꯐꯨꯝꯗꯤ ꯃꯊꯛꯇ ꯑꯩꯈꯣꯏꯒꯤ ꯍꯠꯀ ꯁꯥ ꯂꯩꯕꯗꯣ
ꯑꯥ-
ꯆꯦ ꯌꯥꯝ ꯍꯥꯡꯇꯣꯛꯑꯕꯅꯦꯕꯀꯣ ꯍꯣꯝꯇꯦꯗꯨꯗ ꯑꯗꯨꯝ ꯅꯪ ꯑꯗꯨꯝ ꯂꯩꯕ ꯌꯥꯏꯑꯕ
ꯎꯨꯝ-
ꯈꯣꯏꯒꯤ ꯑꯩ ꯏꯃꯥꯟꯅꯕ ꯑꯃ ꯂꯩꯌꯦꯕꯀꯣ ꯑꯗꯣ
ꯎꯝ꯫
ꯑꯗꯣ ꯃꯥꯒꯤ ꯍꯣꯝ ꯁ꯭ꯇꯦꯗꯣ ꯀꯩꯅꯣ ꯇꯧꯋꯦ ꯈꯣꯏꯒꯤ ꯔꯨꯝ ꯑꯝꯗ ꯃꯤ ꯀꯩꯅꯣ ꯍꯥꯏꯇꯥꯔꯦ ꯔꯨꯝꯑꯝꯗ ꯐꯥꯏꯞ ꯍꯟꯗ꯭ꯔꯦꯠ ꯑꯆꯥꯔꯖ ꯁꯨꯃꯥꯏꯅ ꯇꯧꯋꯦꯀꯣ꯫ ꯅꯨꯡꯗꯥꯡ ꯂꯦꯛꯇꯔꯒꯗꯤ ꯑꯗꯨꯅ ꯑꯩꯈꯣꯏ ꯃꯤ ꯇꯔꯨꯛ-ꯇꯔꯦꯠꯃꯨꯛꯀ ꯁꯨꯔꯛꯑꯗꯤ ꯔꯨꯝ ꯑꯅꯤꯒꯨꯝꯕ ꯕꯨꯛ ꯇꯧꯕ ꯌꯥꯏꯔꯣꯏ ꯑꯗꯨꯒ ꯑꯗꯩꯗꯨꯗ ꯋꯥꯟ ꯊꯥꯎꯖꯟ ꯑꯝ ꯂꯩꯔꯕ ꯔꯨꯝ ꯑꯅꯤꯗꯨꯗ ꯑꯗꯨꯒ ꯑꯃꯨꯛ ꯀꯩꯅꯣ ꯇꯧꯗꯣꯏꯅꯦꯕ ꯇꯨꯡꯗꯨ ꯂꯩꯔꯦ ꯑꯗꯩꯗꯤ ꯑꯈꯣꯏꯅ ꯑꯗꯨꯒꯤ ꯃꯥꯒꯤ ꯒꯤ ꯃꯐꯝ ꯍꯠ ꯂꯩꯕꯗꯣ ꯑꯗꯨ ꯆꯪꯕꯩꯗꯤ ꯑꯩꯈꯣꯏꯅ ꯕꯣꯠꯇ ꯆꯪꯗꯣꯏꯅꯦꯕꯀꯣ
ꯎꯝ꯫
ꯃꯣꯏ ꯀꯟꯇꯦꯛ ꯂꯩꯅꯩꯕꯀꯣ ꯕꯣꯠ ꯑꯃꯗ ꯂꯨꯄꯥ ꯆꯝꯉꯥꯅꯦꯕꯀꯣ
ꯎꯝ ꯑꯃꯨꯛ ꯆꯪꯒꯤꯕꯗ
ꯑꯥ ꯑꯃꯨꯛ ꯆꯪꯒꯤꯕꯩꯖꯦ ꯍꯥꯏꯗꯤ ꯕꯣꯠꯇꯣ ꯋꯥꯏꯕꯒꯤ꯫ ꯇꯣꯡꯕꯗꯤ ꯀꯦꯄꯥꯁꯤꯇꯤ ꯃꯤ ꯑꯗꯨꯝ ꯇꯔꯥꯃꯨꯛ ꯇꯣꯡꯕ ꯌꯥꯏꯑꯦꯕ ꯃꯤ ꯃꯤ ꯇꯔꯥꯃꯨꯛ ꯇꯣꯡꯕ ꯌꯥꯕ ꯕꯣꯠꯇꯨꯗ ꯆꯪꯈꯤꯗꯣꯏꯅꯦ ꯑꯗꯨꯒ ꯊꯣꯛꯂꯛꯄꯒꯤ ꯑꯃꯨꯛ ꯂꯨꯄꯥ ꯆꯧꯉꯥ ꯑꯃꯨꯛ ꯆꯥꯔꯁ ꯂꯩꯔꯦꯗꯅ
ꯑꯥ
ꯄꯨꯜꯂꯞꯅ ꯇꯨ ꯊꯥꯎꯖꯟ ꯑꯃꯨꯛ ꯑꯁ꯭ꯀꯄꯦꯟꯗꯤꯆ꯭ꯔ ꯆꯪꯅꯤ
ꯑꯥ
ꯑꯗꯩꯗꯨꯗ ꯑꯩꯈꯣꯏꯅ ꯀꯩꯒꯨꯝꯕ ꯑꯩꯈꯣꯏꯅ ꯆꯥꯅ ꯊꯛꯅꯕꯗ ꯌꯨꯝꯗꯤ ꯄꯨꯣꯔꯔꯛꯑꯗꯤ ꯐꯔꯦ ꯄꯨꯔꯛꯇ ꯇꯥꯔꯒꯗꯤ ꯑꯗꯨꯝ ꯃꯣꯏꯗ ꯒ꯭ꯌꯥꯁ ꯏꯁꯇꯣꯞ ꯑꯗꯩꯗꯤ ꯈꯥꯡ ꯑꯗꯩ ꯀꯣꯂꯤꯛ ꯂꯣꯏ ꯂꯩꯌꯦꯕ
ꯎꯝ
ꯑꯩꯈꯣꯏꯅꯃꯨꯛ ꯔꯦꯟ ꯇꯧꯕ ꯌꯥꯏꯑꯕ
ꯎꯝ
ꯑꯗꯨꯅ ꯑꯗꯨꯝ ꯃꯐꯝꯗꯣ ꯑꯩꯈꯣꯏꯅ ꯆꯥꯛ ꯆꯥ ꯍꯩꯖꯥꯟꯅꯕꯁꯨ ꯑꯗꯨꯝ ꯅꯨꯡꯉꯥꯏ ꯍꯥꯏꯇꯥꯔꯦ ꯌꯥꯝ ꯊꯤꯅ
ꯑꯣ ꯑꯗꯨ ꯑꯣꯏ ꯇꯔꯗꯤ ꯑꯩꯈꯣꯏꯅ ꯂꯣꯛꯇꯥꯛꯇ ꯀꯣꯏꯕ ꯂꯥꯛ ꯀꯩ ꯍꯥꯏꯇꯥꯔꯦ ꯕꯖꯦꯠꯁꯦ ꯑꯦꯠ ꯂꯤꯁ ꯐꯥꯏꯚ ꯀꯦ ꯄꯥꯏꯗꯗꯤ ꯌꯥꯔꯣꯏꯅꯦ
ꯐꯥꯏꯚ ꯀꯦ ꯄꯥꯏꯕꯁꯦ ꯑꯗꯨꯝ ꯑꯩꯈꯣꯏ ꯈꯥꯏꯅꯔ ꯂꯣꯏꯔꯦꯗ ꯅꯗꯦ ꯅꯪ ꯅꯊꯟꯇ ꯄꯨꯊꯣꯛꯇꯧ ꯅꯠꯇꯦꯗꯅ ꯁꯝꯅ ꯍꯥꯏꯔꯕꯗ ꯑꯩꯈꯣꯏ ꯃꯤ ꯈꯔ ꯒ ꯈꯥꯏꯅꯔꯒ ꯑꯗꯨꯝ ꯑꯗꯨꯝ ꯌꯥꯏꯑꯕ ꯃꯤ ꯑꯃꯅ ꯂꯨꯄꯥ ꯆꯥꯇ꯭ꯔꯨꯛ ꯆꯥꯇ꯭ꯔꯦꯠ ꯈꯥꯏꯅꯔꯒ ꯑꯗꯨꯝ ꯅꯨꯡꯉꯥꯏꯅ ꯆꯪꯉꯣꯏ ꯍꯥꯏꯇꯔꯦꯅꯦ ꯀꯣꯏꯆꯠꯄ ꯑꯗꯨꯅꯦ ꯑꯁ ꯂꯣꯛꯇꯥꯛꯒꯤ ꯅꯨꯡꯉꯥꯏꯕꯅꯦ ꯑꯗꯨ ꯆꯪꯕꯗꯒ ꯅꯪ ꯅꯤꯡ ꯈꯪꯗ ꯈꯪꯗꯦ ꯆꯠ ꯄꯧꯇꯥꯛꯀꯤ ꯑꯩꯈꯣꯏꯒꯤ ꯃꯣꯏꯒꯤ ꯐꯤꯒ ꯄꯣꯜꯂꯒ ꯑꯩꯈꯣꯏꯒꯤ ꯏꯃꯥ ꯏꯕꯦꯜꯁꯤꯡꯅ ꯀꯩꯅꯣ ꯇꯧꯕꯗ ꯃꯣꯏ ꯉꯥꯒ ꯐꯥꯕꯗꯣ ꯀꯩꯅꯣ ꯇꯧꯋꯦꯕꯣ ꯑꯩꯈꯣꯏꯒꯤ ꯃꯣꯏꯒꯤ ꯑꯩꯈꯣꯏꯒꯤ ꯍꯤꯤꯁꯦ ꯇꯣꯡꯕ ꯁꯝꯅꯔꯕꯗ ꯍꯤ ꯑꯃ ꯃꯆꯥꯗꯣ
ꯑꯥ
ꯑꯗꯨꯗ ꯑꯩꯈꯣꯏ ꯇꯣꯡꯗ ꯕꯦꯂꯦꯟꯁ ꯈꯛ ꯄꯨꯔꯗꯤ ꯌꯥꯝ ꯅꯨꯡꯉꯥꯏꯇꯕꯅ ꯇꯣꯡꯕ ꯀꯤꯕꯅꯦꯕ꯫ ꯅꯣꯝꯕ ꯍꯥꯏꯇꯥꯔꯦꯅꯦ ꯑꯗꯨ ꯅꯣꯡꯝꯕꯗꯣ ꯃꯣꯏꯗꯤ ꯑꯗꯨꯒꯤ ꯅꯣꯡꯃꯒꯤ ꯃꯊꯛꯇꯨꯗ ꯃꯣꯏꯗꯤ ꯀꯩꯅꯣ ꯇꯧꯗꯅꯤ ꯃꯊꯟꯇ ꯍꯣꯜꯂꯒ ꯏꯅꯝ ꯄꯨꯔꯛꯑꯕꯅꯤꯗꯅ
ꯎꯝ
ꯏꯟ ꯏꯟꯁꯤꯡꯗꯩꯅꯦꯕ ꯏ ꯃꯊꯛꯗꯒꯤ ꯌꯦꯟꯉꯣ ꯑꯩꯈꯣꯏꯗꯤ ꯆꯨꯝꯅꯒꯤ ꯑꯩꯈꯣꯏ ꯌꯨꯝꯗꯒꯤ ꯏꯟ ꯊꯥꯗꯣ ꯋꯥꯗ꯭ꯔꯣ
ꯎꯝ ꯋꯥꯏ
ꯑꯗꯨ ꯃꯣꯏꯗꯤ ꯍꯤ ꯃꯊꯛꯇ ꯏꯟꯁꯤꯅꯤꯅꯦ
ꯑꯁ ꯍꯪꯒꯦꯗꯤ ꯊꯝꯕ ꯌꯥꯖꯥꯠꯂꯣ ꯍꯤꯗ ꯍꯤꯗ ꯇꯧꯔꯤꯁꯤꯕꯣ
ꯊꯝꯃꯤ ꯃꯣꯏꯒ ꯃꯣꯏ ꯃꯈꯣꯡ ꯂꯥꯛꯑ ꯊꯝꯃꯤ
ꯎꯝ
ꯑꯗꯨꯗꯤ ꯃꯣꯏ ꯌꯥꯝ ꯍꯩꯅ ꯇꯧꯋꯦꯕ ꯃꯣꯏꯅ ꯇꯧꯋꯤꯗꯣ
ꯃꯥꯅꯦ ꯑꯗꯣ ꯈꯨꯗꯣꯡ ꯊꯤꯅꯤꯡꯉꯥꯏꯗꯤ ꯌꯥꯝ ꯑꯣꯏꯀꯣ꯫
ꯑꯣꯏꯌꯦ ꯍꯥꯏꯗꯤ ꯃꯣꯏꯁꯨ ꯃꯣꯏꯒꯤ ꯍꯥꯏꯗꯤ ꯑꯅꯝꯕꯅ ꯂꯣꯛꯇꯥꯛꯇ ꯇꯥꯕꯁꯦ ꯁꯤꯁꯤꯡꯉ ꯈꯇ ꯂꯩꯔꯕꯅꯤꯅ ꯃꯣꯏꯒꯤ ꯏꯟꯀꯝ ꯍꯥꯏꯗꯤ ꯍꯕꯤ ꯂꯕꯤꯁꯦ ꯀꯩꯅꯣ ꯑꯗꯨ ꯑꯣꯏꯗꯅ ꯃꯣꯏꯗꯤ ꯑꯗꯨꯝ ꯇꯧꯔ ꯂꯥꯑꯅꯤꯅ ꯍꯩꯔꯦꯕ꯫
ꯃꯣꯏꯗꯤ ꯑꯀꯤꯕ ꯂꯩꯔꯛꯇ꯭ꯔꯕꯅꯤꯅꯦ
ꯑꯀꯤꯕ ꯂꯩ ꯇꯥꯕꯅꯤ ꯑꯦ ꯂꯣꯛꯇꯥꯛꯀꯤ ꯀꯩꯅꯣꯁꯨ ꯍ ꯉꯁꯨ ꯍꯥꯎꯕꯅꯤꯅ
ꯑꯣ ꯍꯥꯏꯗꯤ ꯑꯩꯈꯣꯏꯅ ꯉꯥꯗꯣ ꯌꯣꯛꯄ ꯈꯣꯠꯄꯗ ꯍꯤꯗꯥꯛ ꯅꯨꯡꯗꯥꯛ ꯊꯥꯗ꯭ꯔꯦ ꯃꯣꯏꯗꯤ ꯃꯁꯥꯒꯤ ꯂꯩꯖꯔꯤꯕꯁꯤꯡꯗꯨꯗ ꯆꯥꯔꯒ ꯑꯗꯨꯝ ꯆꯥꯎꯔꯛꯄꯅꯤꯅ꯫
ꯃꯥꯅꯦ ꯃꯥꯅꯦ ꯑꯗꯨꯅ ꯉꯥ ꯑꯗꯨꯝ ꯍꯥꯎꯋꯦꯕ꯫
ꯎꯝ ꯍꯣꯏ ꯑꯗꯨꯒ ꯁꯁꯨꯝ ꯑꯩꯈꯣꯏ ꯃꯅꯤꯄꯨꯔꯒꯤ ꯒꯤ ꯑꯣꯏꯅꯗꯤ ꯂꯣꯛꯇꯥꯛꯁꯤꯅ ꯑꯩꯈꯣꯏ ꯃꯅꯤꯄꯨꯔꯒꯤ ꯏꯟꯀꯝꯗ ꯌꯥꯝ ꯆꯥꯎꯅ ꯀꯣꯟꯇ꯭ꯔꯤꯕ꯭ꯌꯨꯠ ꯇꯧꯕꯋꯤꯗꯅ꯫
ꯃꯥꯅꯦ ꯃꯥꯅꯦ ꯂꯣꯛꯇꯥꯛꯅ ꯌꯥꯝ ꯊꯤꯟ ꯀꯟꯒ꯭ꯔꯖꯥꯠꯅꯤꯗ ꯑꯩꯈꯣꯏꯒꯤ ꯍꯤꯡꯕꯒꯤ ꯍꯥꯏ
ꯎꯝ
ꯑꯗꯨꯗ ꯁꯨꯖ ꯅꯣꯝꯖꯔꯤꯕꯁꯤꯡꯁꯤꯒꯤꯗꯤ ꯌꯥꯝ ꯀꯥꯟꯅꯒꯔꯦꯗꯅ꯫
ꯃꯥꯅꯦ
ꯃꯍꯧꯁꯥ ꯂꯥꯏꯔꯦꯝꯕꯤꯅ ꯄꯤꯔꯝꯕ ꯈꯨꯗꯣꯜꯅꯤꯗꯅ ꯂꯣꯛꯇꯥꯛ ꯍꯥꯏꯁꯦ ꯑꯩꯈꯣꯏ ꯃꯅꯤꯄꯨꯔꯒꯤꯗꯤ ꯫ ꯑꯗꯨ ꯂꯩꯕꯩꯒꯤ ꯍꯧꯖꯤꯛ ꯀꯩꯅꯣꯁꯨ ꯂꯩꯔꯤ ꯁꯉꯥꯏ ꯒꯗꯨ ꯂꯩꯔꯤꯗꯅ꯫
ꯂꯩ
ꯁꯉꯥꯏ ꯍꯥꯏꯁꯦ ꯄ꯭ꯔꯤꯊꯤꯕꯤꯗ ꯑꯝꯇ ꯂꯩꯕ ꯅꯠꯇꯦ ꯍꯥꯏꯕ꯫
ꯃꯥꯅꯤ
ꯑꯩꯈꯣꯏꯒꯤ ꯂꯣꯛꯇꯥꯛꯀꯤ ꯃꯁꯥꯏꯒꯣꯟꯗ ꯑ ꯀꯩꯕꯨꯜ ꯂꯝꯖꯥꯎꯔꯣꯝꯒꯤ ꯐꯨꯝꯗꯤ ꯃꯔꯛꯇ ꯍꯤꯡꯕ ꯉꯝꯃꯤꯗꯅ ꯃꯣꯏꯗꯤ꯫
ꯎꯝ
ꯑꯇꯣꯞꯄ ꯖꯒꯥ ꯑꯝꯇꯗꯤ ꯃꯣꯏꯁꯦ ꯍꯤꯡꯕ ꯉꯝꯗꯦꯗꯅ꯫
ꯎꯝ
ꯁꯤꯖꯨ ꯑꯉꯛꯄ ꯑꯃꯅꯤ ꯃꯅꯤꯄꯨꯔꯗ ꯄꯤꯔꯝꯃꯤꯁꯤ꯫
ꯃꯥꯅꯦ
ꯌꯥꯔꯤꯒꯩꯗꯤ ꯑꯩꯈꯣꯏꯅꯁꯨ ꯀꯩꯅꯣ ꯇꯧꯕꯤꯒꯗꯕꯅꯤ ꯌꯣꯛꯈꯠꯄꯤꯅꯕ ꯍꯣꯠꯅꯒꯗꯕꯅꯦꯕ꯫
ꯃꯥꯅꯤ ꯃꯥꯅꯤ ꯑꯦ ꯀꯣꯏꯕꯝꯒꯤꯅꯤ ꯌꯥꯝ ꯂꯩꯔꯤꯗ ꯁꯨꯝ ꯀꯩꯅꯣꯒꯤ ꯅꯡ ꯑꯟꯗ꯭ꯔꯣ ꯔꯣꯝꯗꯤ ꯆꯠꯂꯨꯔꯕꯣ꯫
ꯑꯟꯗ꯭ꯔꯣ ꯔꯣꯝꯁꯦ ꯑꯩꯁꯦ ꯑꯃꯨꯔꯛꯇꯤ ꯆꯠꯂꯨꯔꯦ꯫
ꯑꯣ, ꯑꯦ ꯀꯃꯥꯏ ꯀꯃꯥꯏꯅ ꯇꯧꯒꯦ ꯑꯟꯗ꯭ꯔꯣꯗꯣ ꯅꯨꯡꯉꯥꯏꯕ꯭ꯔꯣ꯫
ꯑꯟꯗ꯭ꯔꯣ ꯆꯠꯄꯁꯦ ꯑꯩꯈꯣꯏꯒꯤ ꯄꯤꯛꯅꯤꯛ ꯆꯠꯄꯒꯤ ꯑꯣꯏꯅꯗꯤ ꯌꯥꯝ ꯅꯨꯡꯉꯥꯏꯌꯦꯕꯀꯣ꯫
ꯑ
ꯑꯗꯨꯗꯨꯒ ꯃꯐꯝꯗꯨꯁꯨ ꯑꯗꯨꯝ ꯃꯣꯏꯁꯦ ꯄꯤꯛꯅꯤꯛ ꯇꯧꯐꯝ ꯈꯣꯠꯐꯝ ꯃꯈꯩ ꯆꯥꯛ ꯊꯣꯡꯐꯝ ꯀꯌꯥ ꯐꯖꯅ ꯂꯩꯌꯦꯗꯅ꯫
ꯑꯥ
ꯑꯗꯒꯤ ꯁꯝꯅ ꯍꯥꯏꯔꯕꯗ ꯑꯩꯈꯣꯏ ꯐꯣꯇꯣꯁꯨꯠ ꯀꯨꯝꯕ ꯇꯧꯕꯁꯦ ꯌꯥꯝ ꯅꯨꯡꯉꯥꯏꯑꯦꯕ ꯑꯟꯗ꯭ꯔꯣ ꯑꯟꯗ꯭ꯔꯣꯒꯤ ꯄ꯭ꯔꯥꯛꯁꯦ꯫
ꯑꯣ꯫
ꯑꯗꯨꯗꯨꯒ ꯑꯩꯅ ꯌꯥꯝ ꯄꯥꯝꯖꯗꯕ ꯍꯥꯏꯔꯒꯅ ꯑꯟꯗ꯭ꯔꯣꯒꯤ ꯄꯤꯛꯅꯤꯛ ꯂꯥꯛꯑꯒ ꯑꯩꯈꯣꯏꯗꯤ ꯁꯝꯅ ꯍꯥꯏꯔꯕꯗ ꯗ꯭ꯔꯤꯡꯁ ꯀꯨꯝꯕꯗ ꯍꯪꯏꯗꯅ꯫
ꯎꯝ, ꯃꯥꯅꯦ ꯃꯥꯅꯦ꯫
ꯑꯗꯨꯗꯨꯅ ꯂꯥꯛꯁꯜꯂꯒ ꯈꯣꯠꯆꯜꯂꯒ ꯉꯥꯎꯔꯒ ꯂꯩꯕ ꯈꯣꯠꯄ ꯄꯗꯨꯗꯤ ꯈꯤꯇꯪꯗꯤ ꯅꯨꯡꯉꯥꯏꯇꯦꯀꯣ꯫
ꯍꯣꯏꯅꯦ, ꯂꯣꯏꯅ ꯒ꯭ꯌꯥꯟ ꯇꯥꯅꯔꯗꯤ ꯐꯕꯀꯣ꯫
ꯃꯥꯅꯦ꯫ ꯍꯣꯏ, ꯑꯩꯈꯣꯏ ꯃꯅꯤꯄꯨꯔꯒꯤ ꯏꯗꯤꯖꯤꯅꯁ ꯀꯤ ꯑꯣꯏꯕ ꯄꯣꯠꯇꯨꯗ ꯁꯨꯡꯉꯦ ꯑꯗꯨꯗꯣ ꯆꯥꯎꯈꯠꯅꯕ ꯍꯣꯠꯅꯕꯩ ꯃꯍꯨꯠꯇ ꯃꯣꯏꯅ ꯑꯗꯥꯏꯗ ꯑꯣꯏꯅ ꯂꯥꯛꯁꯜꯂ ꯀꯥꯟꯗ ꯉꯥꯎꯗꯅ ꯈꯣꯠꯇꯅ ꯅꯨꯄꯤ ꯃꯆꯥꯁꯨ ꯌꯥꯝ ꯊꯦꯡꯅꯩꯑꯕꯀꯣ꯫
ꯍꯣꯏ꯫
ꯃꯥꯅꯦ ꯑꯗꯨꯗꯨꯅ ꯑꯟꯗ꯭ꯔꯣꯒꯤ ꯍꯥꯏ ꯇꯥꯔꯗꯤ ꯑꯩꯁꯦ ꯑꯦꯟꯖꯣꯏ ꯇꯧꯕꯒꯤꯗꯤ ꯌꯥꯝ ꯅꯨꯡꯉꯥꯏꯌꯦ꯫ ꯑꯗꯨꯗꯨꯒ ꯑꯗꯨ ꯇꯪꯗꯤ ꯄꯥꯝꯖꯗꯦ ꯍꯥꯏ
ꯑꯗꯨꯕꯨꯗꯤ ꯃꯤ ꯈꯨꯗꯤꯡꯃꯛ ꯂꯣꯏꯅ ꯒ꯭ꯌꯥꯟ ꯇꯥꯎꯗꯤ ꯌꯥꯄꯣꯠꯇꯦꯗꯣ
ꯎꯝ
ꯑꯗꯨꯅ ꯑꯗꯨꯝ ꯍꯥꯏꯗꯤ ꯑꯩꯈꯣꯏꯅ ꯑꯗꯨ ꯐꯠꯇꯦꯅ ꯑꯃꯨꯛ ꯊꯤꯟꯖꯤꯜꯂꯨꯕꯁꯨ ꯌꯥꯕ ꯄꯣꯠ ꯅꯠꯇꯦ ꯉꯥꯁꯥꯏ ꯈꯣꯏꯒꯤ ꯃꯣꯏꯁꯨ ꯑꯗꯨꯅ ꯌꯣꯟꯖꯔꯒ ꯁꯦꯟꯊꯣꯛ ꯂꯝꯕꯤ ꯑꯃ ꯑꯣꯏꯖꯔꯤꯅꯦꯕ
ꯃꯥꯅꯦ
ꯑꯗꯨꯅ ꯑꯃꯨꯛ ꯑꯩꯈꯣꯏꯅ ꯍꯥꯏꯇꯥꯔꯦ ꯑꯩꯈꯣꯏꯒꯤ ꯄ꯭ꯔꯖꯥꯁꯤꯅ ꯌꯥꯝ ꯒ꯭ꯌꯥꯟ ꯇꯥꯐꯝ ꯆꯪꯉꯦ ꯍꯥꯏꯇꯥꯔꯦꯅꯦ
ꯆꯪꯒꯤ ꯆꯥꯡ
ꯀꯩꯅꯣꯒꯤ ꯑꯗꯨꯒꯤ ꯑꯟꯗ꯭ꯔꯣ ꯂꯩꯔꯦ ꯑꯗꯨꯒꯤ ꯆꯥꯛꯐꯝꯒꯤꯗ ꯑꯃ ꯀꯩꯅꯣ ꯐꯥꯎꯔꯛꯇ꯭ꯔꯣ ꯑꯩꯈꯣꯏꯒꯤ ꯈꯣꯡꯖꯣꯝ ꯂꯣꯝꯒꯤꯗꯤ ꯆꯪꯉꯨꯔꯕꯣ
ꯎꯝ ꯈꯣꯡꯖꯣꯝ ꯋꯥꯔ ꯃꯦꯃꯣꯔꯤꯌꯦꯜ ꯂꯩꯕꯗꯨꯔꯥ
ꯑꯥ ꯑꯥ
ꯎꯝ ꯆꯠꯂꯨꯔꯦ
ꯈꯪꯗꯦ ꯑꯩꯗꯤ ꯈꯣꯡꯖꯣꯝꯗꯤ ꯑꯃꯨꯛ ꯆꯪꯉꯨꯗ꯭ꯔꯤꯕꯀꯣ ꯆꯠꯀꯦ ꯈꯜꯂꯒ ꯑꯗꯨꯝ ꯐꯔꯛ ꯇꯥ ꯂꯩꯕ ꯈꯣꯡꯖꯣꯝ ꯆꯪꯕꯁꯦ
ꯈꯣꯡꯖꯣꯝꯁꯦ ꯌꯥꯝ ꯏꯪ ꯏꯪꯗꯤ ꯂꯥꯎꯕ
ꯑꯥ ꯃꯐꯝ ꯑꯗꯨꯒꯤ ꯌꯥꯝ ꯐꯖꯕ ꯃꯥꯜꯂꯦ
ꯎꯝ ꯐꯖꯩꯌꯦ ꯍꯟꯗꯛꯀꯤ ꯈꯣꯡꯖꯣꯝ ꯃꯅꯨꯡꯗ ꯃꯣꯏ ꯒꯤ ꯅꯨꯃꯤꯠ ꯂꯩꯒ ꯃꯌꯥꯝ ꯊꯥꯗꯅ ꯈꯣꯠꯇꯅ ꯇꯧꯕꯗꯣ
ꯑꯣ ꯈꯣꯡꯖꯣꯝꯗꯗꯤ ꯅꯨꯃꯤꯠꯩ ꯊꯥꯗ꯭ꯔꯥ꯫ ꯑꯣ ꯑꯗꯨꯝ ꯑꯩꯅ ꯑꯗꯨꯝ ꯄꯤꯛꯆꯔꯒꯨꯝꯕꯗ ꯎꯕꯗꯗꯤ ꯑꯩꯈꯣꯏꯒꯤ ꯈꯣꯡꯖꯣꯝꯒꯤ ꯑꯃ ꯃꯥꯒꯤ ꯏꯁꯇꯦꯆꯨ ꯍꯥꯏꯒꯗ꯭ꯔꯥ ꯑꯃ ꯃꯨꯔꯇꯤ ꯑꯃ ꯑꯋꯥꯡꯅ ꯑꯃ ꯂꯩꯗꯅ꯫
ꯎꯝ ꯆꯤꯡ ꯃꯊꯛꯀꯤꯗꯣ
ꯑ ꯍꯣꯏ
ꯎꯝ
ꯀꯣꯏꯨꯝ ꯈꯣꯛꯐꯝꯁꯦ ꯃꯅꯤꯄꯨꯔꯗꯩ ꯂꯩꯗꯤ ꯌꯥꯝ ꯂꯩꯕ꯭ꯔꯥꯅꯤꯀꯣ꯫
ꯂꯩ ꯃꯅꯤꯄꯨꯔꯁꯦ ꯀꯣꯏꯐꯝꯒꯤꯗꯤ ꯀꯣꯏꯐꯝ ꯉꯥꯛꯇꯅꯤꯗ ꯍꯥꯏꯗꯤ ꯑꯩꯈꯣꯏꯒꯤ ꯇꯨꯔꯤꯁ ꯏꯁꯄꯣꯠ ꯃꯌꯥꯝ ꯂꯩꯕꯅꯤꯅ ꯑꯩꯈꯣꯏ ꯒꯕꯔꯃꯦꯟꯅ ꯌꯦꯡꯁꯤꯟꯕꯤꯔꯗꯤ ꯃꯅꯤꯄꯨꯔꯁꯦ ꯌꯥꯝ ꯆꯥꯎꯈꯠꯄ ꯌꯥꯕ ꯃꯐꯝꯅꯦꯅ ꯈꯟꯖꯩꯌꯦꯕ ꯑꯩꯗꯤ꯫
ꯃꯥꯅꯦ ꯃꯥꯅꯦ ꯑꯗꯨꯗꯩꯗꯤ ꯑꯩꯅ ꯈ꯭ꯋꯥꯏ ꯅꯨꯡꯉꯥꯏꯈꯤꯕ ꯑꯩꯈꯣꯏꯅ ꯈꯤꯇꯪ ꯑꯉꯥꯡ ꯑꯣꯏꯔꯤꯩ ꯆꯠꯄ ꯃꯐꯝꯁꯦ ꯑꯩꯈꯣꯏꯒꯤ ꯑꯃ ꯐꯩꯗꯤꯡꯒꯥꯒꯤ ꯑꯎꯟꯁꯤꯡꯒꯤꯗꯣ꯫ ꯑꯗꯨ ꯑꯗꯨ ꯆꯠꯂꯨꯔꯕ꯫
ꯑꯗꯨꯗꯤ ꯆꯠꯇ꯭ꯔꯤꯌꯦ꯫
ꯑꯦ ꯑꯗꯨ ꯃꯐꯝꯗꯨꯁꯨ ꯌꯥꯝ ꯏꯪꯅ ꯌꯥꯝ ꯐꯖꯕꯅꯦ ꯂꯝꯃꯤ ꯄꯥꯟꯗ ꯂꯩꯕꯅꯦꯕ꯫ ꯃꯐꯝꯗꯣ ꯋꯥꯒ ꯌꯥꯝ ꯍꯧꯔꯒ ꯑꯗꯨꯝ ꯌꯥꯝꯝꯊꯤꯅ ꯀꯩꯅꯣ ꯇꯧꯋꯦ ꯍꯥꯏꯇꯥꯔꯦ ꯀꯣꯏꯕ ꯈꯣꯠꯄꯒꯤꯗꯤ ꯑꯗꯨꯝ ꯑꯗꯩꯗꯤ ꯑꯩꯈꯣꯏ ꯃꯇꯝꯗꯨꯗ ꯐꯖꯅ ꯆꯠꯄꯅꯦ ꯑꯩꯈꯣꯏ ꯆꯦꯒ ꯆꯠꯂꯦꯕ ꯑꯩꯗꯣ꯫
ꯎꯝ
ꯃꯐꯝꯗ ꯌꯥꯝ ꯏꯪ ꯂꯥꯛꯑꯣꯒ ꯌꯥꯝꯅ ꯅꯨꯡꯉꯥꯏꯖꯕ ꯍꯥꯏꯇꯥꯔꯦ꯫ ꯅꯪ ꯂꯥꯛꯀꯥꯟꯗ ꯑꯃꯨꯛ ꯆꯠꯂꯨꯁꯦ ꯀꯩꯅꯣ ꯆꯠꯄꯈꯤꯁꯤꯔ ꯑꯩꯈꯣꯏ ꯑꯋꯟ ꯆꯤꯡꯦ ꯑꯩꯄꯩꯗ ꯑꯩꯈꯣꯏꯒꯤ ꯀꯩꯅꯣꯔꯣꯝ ꯆꯠꯇꯣꯏꯅꯦ ꯑꯩꯈꯣꯏꯒꯤ ꯁꯦꯡꯃꯥꯏꯔꯣꯝ ꯂꯥꯏꯟꯁꯦ
ꯑꯥ
ꯆꯠꯇꯅ ꯉꯗ ꯑꯗꯨꯒꯤꯗ ꯂꯝꯕꯤꯗꯣ ꯑꯗꯨꯝ ꯂꯩꯔꯕꯅꯤ
ꯑꯗꯨꯗꯤ ꯌꯥꯝ ꯂꯥꯞꯄꯁꯨ ꯅꯠꯇꯦꯅꯦ꯫
ꯍꯣꯏ ꯕꯖꯥꯔ ꯏꯝꯐꯥꯜꯗ ꯀꯩꯁꯨ ꯌꯥꯝ ꯆꯠꯄ ꯅꯠꯇꯦꯗ ꯆꯞ ꯀꯤꯂꯣꯃꯤꯇꯔ ꯐꯥꯏꯚ ꯀꯤꯂꯣꯃꯤꯇꯔ ꯗꯤꯁꯇꯦꯟꯁ ꯑꯃ ꯂꯩꯔꯝꯒꯅꯤ ꯃꯥꯗꯤ ꯌꯥꯝ ꯁꯥꯡꯗꯕꯅꯤ ꯥ
ꯍꯣꯏ
ꯑꯗꯨꯅ ꯑꯗꯨꯝ ꯆꯠꯊꯣꯛ ꯆꯠꯁꯤ ꯃꯤ ꯅꯥꯇꯩꯁꯨ ꯆꯥꯔꯦ ꯍꯥꯏꯋꯦ ꯃꯄꯥꯟꯗꯁꯨ ꯑꯣꯏꯔꯦ ꯑꯗꯨ ꯀꯣꯏꯐꯝꯁꯦ ꯌꯥꯝ ꯅꯨꯡꯉꯥꯏ ꯍꯥꯏꯕꯇꯥꯔꯦꯅꯦ
ꯎꯝ ꯍꯣꯏ ꯌꯥꯝ ꯅꯨꯡꯉꯥꯏꯖꯔꯦ ꯑꯗꯨꯗꯤ ꯗꯗꯥꯅ ꯀꯣꯏꯐꯝꯁꯨ ꯃꯌꯥꯝ ꯍꯥꯏꯕꯤꯔꯛ ꯀꯥ ꯍꯣꯏ ꯑꯗꯨꯗꯤ ꯑꯩ ꯍꯣꯏ ꯆꯠꯃꯤꯟꯅꯔꯖꯦ ꯑꯗꯣ ꯉꯁꯤꯒꯤꯗꯤ ꯊꯝꯖꯔꯒꯦ ꯎꯝ ꯊꯝꯖꯔꯒꯦ ꯊꯝ